ꯍꯜꯂꯣ
ꯇꯥꯔꯕꯣ
ꯇꯥꯔꯦ ꯇꯥꯔꯦ
ꯑꯣ
ꯀꯩꯗꯧꯔꯤꯒꯦ
ꯍꯤꯞꯄꯤꯗ ꯃꯃꯥꯡꯗ ꯑꯩꯈꯣꯏ ꯏꯃꯥꯟꯅꯕꯤ ꯑꯃ ꯁꯥꯟꯅꯔꯝꯕꯅꯦ ꯋꯥꯔꯤ
ꯑꯣ
ꯇꯨꯝꯅꯤꯡꯉꯦꯅ ꯇꯨꯝꯒ꯭ꯔꯦ
ꯅꯪꯗꯤ ꯊꯨꯝ ꯗꯤ ꯇꯨꯝꯅꯤꯡꯗꯔꯤꯕꯣ
ꯇꯨꯝꯅꯤꯡꯗ꯭ꯔꯤꯗ ꯕꯣꯜ ꯌꯦꯡꯁꯤꯔꯥ ꯈꯟꯕꯅꯦ ꯌꯦꯡꯉꯔꯣꯏ ꯑꯩ ꯊꯦꯡꯉꯦ ꯌꯥꯝ
ꯕꯣꯜ ꯄꯨꯡ ꯀꯌꯥꯗꯩ ꯂꯩꯒꯦ ꯑꯩꯗꯤ ꯈꯪꯗꯦ
ꯃꯅꯤ ꯑꯅꯤ ꯃꯈꯥꯏꯗ ꯂꯩ ꯍꯥꯏꯕ꯭ꯔꯥ ꯀꯩꯅꯣꯝ ꯍꯥꯏꯕꯅꯦ
ꯎꯁ ꯉꯝꯖꯔꯔꯣꯏ ꯑꯗꯨꯏ ꯑꯗꯨ ꯉꯥꯏ ꯂꯩꯔꯗꯤ ꯇꯨꯝꯕꯥꯅ ꯐꯔꯦ ꯐꯩꯅꯂꯗ ꯑꯣꯏꯅ ꯌꯦꯡꯒꯦ ꯐꯩꯅ ꯂꯩ
ꯊꯦꯡꯉꯦꯕ ꯄꯨꯡ ꯕꯥꯔꯣ ꯃꯈꯥꯏꯒ ꯍꯥꯏꯔꯗꯤ ꯐꯕꯀꯣ
ꯍꯥꯟꯅꯩ ꯇꯥꯏꯃꯤꯡꯗꯤ ꯑꯗꯥ꯭ꯎꯋꯥꯟꯗꯨ ꯑꯣꯏꯕꯅꯦ ꯊꯥꯏꯅ ꯃꯃꯥꯡꯒꯤꯗꯤ ꯌꯨ ꯑꯦꯁ ꯑꯦꯗ ꯇꯧꯕꯩꯅꯦ ꯍꯟꯗꯛꯀꯤꯗꯣ
ꯎꯝ ꯇꯥꯛꯁ ꯀꯌꯥ ꯁꯨꯔꯒꯦ ꯅꯪ ꯇꯦꯜ ꯂꯣꯏꯗꯣꯔꯕꯣ ꯅꯠꯇ꯭ꯔꯒ ꯍꯧꯔꯛꯄꯗ ꯉꯥꯏꯔꯤꯕꯣ
ꯑꯁꯤꯁꯦ ꯃꯣꯏ ꯑꯁꯤꯒꯤ ꯃꯇꯥꯡꯗ ꯁꯥꯟꯅꯧꯅꯣ ꯍꯥꯏꯕꯅꯦ
ꯑꯣꯀꯦ ꯑꯣꯀꯦ ꯑꯣꯀꯦ ꯀꯩ ꯏꯟꯁꯥꯡ ꯆꯥꯔꯒꯦ
ꯀꯩ ꯌꯦꯟꯁꯥꯡ ꯆꯥꯕꯅꯣ ꯗꯨ ꯀꯥꯎꯒꯔꯦ ꯀꯔꯤ ꯌꯦꯟꯁꯥꯡꯅꯣ ꯑꯩ ꯆꯥꯕꯗꯨꯕꯨ ꯏꯔꯣꯝꯕ꯭ꯔ ꯀꯩꯅꯣꯝ ꯑꯣꯏꯒꯨꯝꯇꯧꯕꯅꯦ
ꯑꯣ
ꯑꯩꯗꯤ ꯃꯊꯦꯜ ꯌꯥꯝꯃꯦ ꯉꯁꯤꯗꯤ ꯃꯊꯦꯜ ꯃꯌꯥꯝꯁꯦ ꯍꯥꯏꯕꯗ ꯃꯤꯅꯤꯠ ꯂꯣꯏ ꯂꯣꯏꯒ꯭ꯔꯅꯤ
ꯍꯥꯏꯔꯥꯎꯅꯦ ꯑꯗꯨꯏꯁꯨ ꯑꯗꯨ ꯑꯗꯨꯅ ꯐꯠꯇ꯭ꯔꯣ ꯍꯥ ꯍꯥ
ꯐꯩ ꯐꯩ ꯐꯥꯐꯣꯔ ꯑꯃ ꯆꯥꯔꯦ ꯐꯐꯣꯔꯗꯣ ꯑꯗꯨꯒ ꯊꯥꯡꯖꯤꯡꯒ ꯎꯨ ꯃꯨꯔꯣꯛꯀ ꯃꯦꯠꯄ ꯑꯗꯨꯝ ꯂꯩꯔꯦꯗꯅ ꯄꯐꯣꯔ ꯑꯃ ꯂꯩꯔꯦ ꯑꯗꯨꯗꯨꯒ ꯌꯦꯔꯨꯝ ꯌꯦꯔꯨꯝꯅꯦ ꯌꯦꯔꯨꯝ ꯑꯉꯧꯕ ꯑꯃꯅꯦ ꯑꯗꯨꯒ ꯍꯋꯥꯏꯖꯥꯔꯒ ꯎꯨ ꯃꯣꯔꯣꯛꯀꯒꯤ ꯑꯆꯥꯔ ꯑꯃꯅꯦ ꯑꯗꯨꯒ ꯆꯨꯝꯅ ꯑꯩꯈꯣꯏ ꯏꯟꯁꯥꯡ ꯊꯣꯡꯕ ꯆꯝꯊꯣꯡꯗꯨꯝ ꯂꯩꯔꯦꯅ
ꯎꯝ
ꯑꯗꯨꯒ ꯆꯝꯐꯨꯠ ꯑꯃꯒ
ꯑꯇꯩꯗꯤ
ꯂꯣꯏꯔꯦ
ꯀꯩꯅꯣ ꯀꯩꯅꯣ ꯍꯣꯁꯇꯦꯜꯗꯒ ꯂꯩꯕ ꯃꯥꯜꯂꯦ ꯅꯪ ꯏꯟꯁꯥꯡ ꯌꯥꯝ ꯌꯥꯝꯃꯟꯕ꯭ꯔꯣ
ꯍꯣꯁꯇꯦꯜ ꯅꯠꯇꯦ ꯌꯨꯝꯅꯦ
ꯌꯨꯝ ꯀꯥꯏꯗ
ꯌꯨꯝ ꯌꯨꯝꯗꯤ ꯍꯥꯏꯕ ꯌꯥꯕ꯭ꯔꯣ ꯀꯩ ꯀꯩ ꯗꯤꯇꯦꯜꯁ ꯀꯩ ꯀꯩ ꯍꯥꯏꯕ ꯌꯥꯗꯦ ꯍꯥꯏꯕ꯭ꯔꯥ ꯀꯩꯅꯣꯝ ꯍꯥꯏꯗꯥꯏꯅꯦ
ꯐꯔꯦ ꯐꯔꯦ ꯈꯪꯗꯦ ꯑꯩꯁꯨ ꯈꯪꯗꯦ ꯌꯥꯝ ꯀꯟꯅ ꯈꯪꯗꯦ ꯌꯥꯝ ꯑꯩꯁꯨ ꯑꯅꯧ
ꯑꯣ ꯑꯩꯁꯨ ꯈꯪꯗꯦꯕ ꯄꯪꯍꯥꯏ ꯍꯥꯏꯅꯩꯑꯕ ꯌꯥꯏ ꯌꯥꯗꯦ ꯃꯤꯡ ꯄꯜꯂꯨꯅꯨ ꯄꯟꯅꯗ꯭ꯔꯦ ꯑꯗꯩꯗꯤ ꯏꯁꯥꯒꯤ ꯄ꯭ꯔꯥꯏꯚꯦꯠꯀꯤ ꯑꯣꯏꯕ ꯋꯥꯔꯤ ꯑꯝꯇ ꯁꯥꯟꯅꯒꯅꯨꯗꯤ ꯁꯥꯟꯅꯔꯗꯗ꯭ꯔꯥ ꯑꯁ ꯉꯁꯥꯏ ꯏꯃꯥꯟꯅꯕꯤ ꯑꯃ ꯁꯥꯟꯅꯕꯗꯣ ꯑꯩꯅ ꯑꯗꯨꯗꯤꯅꯦ ꯑꯩꯈꯣꯏꯒꯤ ꯃꯔꯤ ꯃꯇꯥ ꯑꯣꯏ ꯂꯩꯔꯝꯃꯦꯕꯀꯣ
ꯎꯝ
ꯑꯁ ꯏꯕꯥꯅꯤꯗꯤ ꯈꯪꯅꯕ ꯏꯅꯦ ꯑꯃ ꯀꯣ ꯃꯣꯏꯒꯤꯁꯨ ꯃꯅꯦ ꯊꯣꯛꯄ ꯑꯩꯈꯣꯏꯒꯤꯅ ꯃꯥꯆꯧꯕꯤ ꯊꯣꯛꯑꯝꯕ ꯅꯨꯄꯤ ꯑꯃ ꯃꯥꯏ ꯃꯔꯝꯗ ꯐꯖꯅ ꯉꯥꯡꯅꯈ꯭ꯔꯕꯅꯤ ꯃꯆꯥꯅꯨꯄꯤ ꯅꯨꯄꯤ ꯃꯆꯥꯅꯨꯄꯥꯅ ꯑꯗꯨ ꯑꯁ ꯃꯥꯏ ꯃꯄꯥꯗꯨꯅ ꯑꯗꯨꯒꯤ ꯃꯃꯤꯡ ꯀꯧꯕꯗꯣꯗ ꯑꯁ ꯉꯥꯡꯅꯒ꯭ꯝ ꯐꯖꯅ ꯀꯩ ꯀꯩ ꯊꯣꯛꯎꯗꯣꯏꯅꯣ ꯈꯪꯗꯦ
ꯀꯌꯦꯝ ꯇꯧꯔꯣꯏꯗ ꯐꯨꯠꯕꯣꯜꯁꯦ ꯀꯩꯅꯣ ꯀꯔꯝꯕꯩ ꯐꯦꯟꯁꯨ ꯑꯣꯏꯔꯤꯅꯣ ꯅꯪꯗꯤ ꯗꯧꯔꯃꯦ ꯁꯤꯇꯥꯔꯦ
ꯔꯣꯅꯥꯜꯗꯣꯅꯦ ꯑꯩꯒꯤ
ꯐꯥꯏ ꯐꯥꯏ
ꯅꯪꯅ ꯀꯅꯥ
ꯑꯩꯗ ꯄꯁꯤ
ꯑꯣ ꯃꯦꯁꯤꯒꯤ ꯐꯦꯅ ꯍꯥꯏꯔꯤꯅꯦ ꯃꯦꯁꯤ ꯐꯦꯟꯅ ꯍꯥꯏꯔꯤꯌꯦ ꯔꯣꯅꯥꯜꯗꯣ ꯅꯨꯄꯤꯁꯤꯡꯅ ꯄꯥꯝꯃꯤꯁꯦ ꯃꯁꯛ ꯐꯖꯕꯩꯅꯤ ꯌꯦ ꯃ ꯁꯤ ꯊꯤ ꯍꯥꯏꯅꯦꯕ ꯑꯗꯨꯗꯤ ꯃꯣꯏꯗꯣ
ꯉꯁꯤꯕꯨꯗꯤ ꯊꯤꯕꯅꯤ ꯉꯥꯛ ꯈꯪꯗ꯭ꯔꯦꯗ ꯑꯩꯗꯤ
ꯈꯪꯗꯦꯗ ꯐꯖꯕ ꯊꯤꯕꯗꯗꯤ ꯑꯩꯈꯣꯏꯗꯤ ꯌꯦꯡꯗꯦꯗ ꯑꯩꯈꯣꯏ ꯅꯨꯡꯁꯤꯕꯗ ꯁꯞꯄꯣꯔꯠ ꯇꯧꯕꯤꯕꯦ ꯋꯥꯅꯤꯗ
ꯎꯝ ꯆꯦꯔꯤꯇꯤꯒꯨꯝꯕ ꯌꯥꯝ ꯇꯧꯕꯗꯤ ꯔꯣꯅꯥꯜꯗꯣ ꯌꯥꯝ ꯌꯦꯡꯕꯅꯤꯅ ꯍꯥꯏꯗꯤ ꯃꯤꯒꯤ ꯃꯇꯦꯡ ꯄ ꯃꯤꯒꯤ ꯃꯇꯦꯡ ꯄꯥꯡꯕꯒꯨꯝꯕꯗꯣ ꯑꯗꯨꯝꯕꯗꯤ ꯔꯣꯅꯥꯜꯗꯣꯅ ꯌꯥꯝ ꯌꯦꯡꯉꯦꯕ ꯇꯧꯕꯗꯨꯗꯤꯀꯣ
ꯑꯗꯨꯕꯨꯗꯤ ꯃꯤ ꯃꯤ ꯑꯄꯥꯝꯕꯅꯦꯕ ꯑꯗꯣ ꯀꯩ ꯍꯥꯏꯅꯤ ꯣ ꯑꯩꯒꯤ ꯑ ꯍꯣꯏ ꯍꯣꯏ ꯑꯗꯨꯒꯤ ꯁꯨꯝ ꯈꯠꯅꯕꯩ ꯋꯥꯅꯦꯕ ꯑꯗꯨꯕꯨꯗꯤ
ꯃꯤꯒꯤꯅꯦꯕꯥ ꯃꯌꯥꯝ ꯇ ꯌꯥꯕꯁꯤꯗ ꯃꯌꯥꯝꯗꯤ ꯈꯟꯅꯗꯣꯏꯗ ꯉꯥꯏꯍꯜꯂꯤ
ꯍꯣꯏꯅꯦ ꯑꯗꯨꯕꯨꯗꯤ ꯑꯗꯣ ꯑꯩ ꯀꯩꯅꯣꯝ ꯍꯥꯏꯒꯦꯕ ꯑꯩ ꯑꯩꯒꯤ ꯑꯩꯒꯤ ꯀꯟꯇꯦꯛꯇ ꯌꯥꯎꯔꯤꯕ ꯅꯨꯄꯤ ꯃꯌꯥꯝꯁꯤꯡꯁꯦ ꯃꯦꯁꯤꯅꯤ ꯍꯥꯏꯅ ꯄꯥꯝꯃꯦ ꯈꯪꯕ꯭ꯔꯥ ꯑꯗꯨ ꯑꯩꯈꯣꯏꯅ ꯀꯩ ꯍꯥꯏꯔꯨꯒꯦ ꯃꯁꯛ ꯐꯖꯕꯩꯩꯅ ꯍꯥꯏꯗꯣꯏꯔꯣ
ꯐꯪ ꯍꯣꯏ ꯅꯨꯄꯤ ꯃꯦꯆꯁꯦ ꯅꯨꯄꯤꯅꯗꯤ ꯌꯥꯝ ꯄꯥꯝꯗꯤ ꯄꯥꯝꯕꯅꯦ ꯊꯥꯖꯗꯅ
ꯑꯗꯣ ꯑꯩꯈꯣꯏꯗ ꯑꯣꯟꯁꯤꯜꯂꯛꯑꯒꯅꯦ ꯑꯩꯈꯣꯏꯅ ꯄꯥꯝꯃꯤꯁꯦ ꯀꯩꯅꯣ ꯇꯧꯕꯩꯅꯤ ꯅꯦꯅ ꯍꯥꯏꯌꯦꯕ ꯁꯨꯝ ꯃꯁꯛ ꯐꯖꯕꯩꯅꯤ ꯆꯥꯟꯅꯗ꯭ꯔꯦ ꯍꯥꯏꯕ ꯌꯥꯝꯅ
ꯑ ꯑꯦ ꯈꯪꯖꯗ ꯃꯥꯏ ꯃꯥꯏ ꯄꯥꯝꯖꯕꯅꯤꯗ ꯃꯦꯟꯃꯥꯔ ꯄꯥꯝꯕꯁꯨ ꯀꯌꯥꯝ ꯂꯩꯒꯦ ꯂꯩ ꯄꯤꯦ ꯄꯥꯝꯁꯨ ꯂꯩ
ꯍꯥꯎ
ꯂꯔ ꯇ ꯗꯂꯦ ꯍꯔꯦ
ꯂꯩꯍꯧꯔꯦ ꯔꯣꯅꯥꯜꯗꯣ ꯂꯩꯍꯧꯔꯦ ꯔꯣꯅꯥꯜꯗꯣ ꯂꯩꯍꯧꯕꯒꯤ ꯃꯩꯆꯥꯛ ꯈꯥꯡꯉꯤꯉꯩꯗ ꯃꯦꯁꯤ ꯑꯃꯨꯛ ꯊꯣꯏꯈꯤꯕꯩ ꯋꯥꯅꯤꯗ
ꯑꯗꯩ ꯁꯤꯗ ꯊꯣꯏꯔꯛꯀꯦ ꯅꯨꯡꯉꯥꯏꯇꯣꯏꯗꯕ
ꯅꯨꯡꯉꯥꯏꯇꯕ ꯍꯥꯏꯗꯤ ꯃꯣꯏꯅꯤꯗꯤ ꯀꯩꯅꯣꯝꯇ ꯆꯠꯅꯕꯅꯤꯅ ꯃꯦꯁꯤ ꯐꯦꯟ ꯑꯇꯣꯞꯄꯗꯤ ꯀꯌꯥꯕꯨ ꯎꯅꯗꯦ ꯃꯌꯥꯝꯁꯦ ꯃꯦꯁꯤ ꯔꯣꯅꯥꯜꯗꯣꯅ ꯆꯠꯅꯕꯅꯤꯅꯀꯣ
ꯍꯣꯏ ꯍꯣꯏ ꯍꯣꯏ ꯆꯃꯤ
ꯑꯗꯨꯗꯨꯒꯤ ꯅꯨꯡꯉꯥꯏꯖꯗꯕ ꯍꯥꯏꯗꯤ ꯁꯤꯁꯦ ꯅꯨꯡꯁꯤꯔꯦ ꯍꯥꯏꯕ ꯁꯨꯃꯥꯏ ꯍꯥꯏꯔꯣꯏꯕ ꯅꯍꯥꯟ ꯑꯩꯈꯣꯏ ꯅ- ꯀꯟꯗ ꯑꯃ ꯂꯩꯌꯦ ꯅꯨꯄꯥ ꯑꯃ ꯔꯣꯅꯥꯜꯗꯣꯁꯦ ꯍꯩꯇꯦꯌꯦ ꯑꯗꯨꯗꯤ ꯀꯔꯤ ꯆꯥꯟꯅꯔꯤꯒꯦ ꯍꯥꯏꯕꯅꯤꯗ
ꯑꯦ ꯃꯥꯥꯒꯤꯅꯦ ꯃꯥꯥ ꯍꯩꯇꯕ ꯅꯠꯇꯦꯗ ꯃꯣꯏ ꯇꯤꯝꯗꯨꯅ ꯄꯥꯁ ꯑꯝ ꯇꯧꯕꯤꯗꯕ
ꯍꯣꯏꯕ ꯑꯗꯨ ꯂꯩꯈ꯭ꯔꯦꯕꯀꯣ ꯑꯗꯨ ꯑꯣꯏꯇꯥꯔꯒꯁꯨ ꯇꯧꯕꯤꯗꯦ ꯇꯧꯕꯤꯗꯦ ꯎꯝ ꯇꯤꯝꯅꯁꯨ ꯁꯞꯄꯣꯔꯠ ꯇꯧꯕꯤꯗꯦ ꯑꯗꯒꯤꯗꯤ ꯇꯥꯔꯤꯕ
ꯑꯔꯖꯦꯟꯇꯤꯅꯥꯒꯤꯗꯤꯅꯦ ꯃꯦꯁꯤꯗꯇ ꯄꯤꯅꯕ ꯍꯣꯠꯅꯕꯅꯦ ꯕꯣꯜꯗꯣ ꯍꯥꯏꯗꯤ ꯃꯦꯁꯤꯅ ꯆꯟꯖꯅꯕ ꯍꯥꯏꯅ ꯃꯣꯏꯗꯤ ꯄꯨꯔ ꯐꯨꯜꯅꯦꯕ
ꯑꯗꯒꯤꯗꯤ ꯃꯦꯁꯤꯗꯨꯁꯨ ꯃꯗꯥꯎ ꯈꯨꯌꯥꯁꯦ ꯅꯍꯥꯟꯒꯤ ꯏꯖꯤꯞꯀ ꯁꯥꯟꯅꯕꯗꯨ ꯄꯣꯔꯦ ꯄꯣꯔꯦ ꯂꯩꯅꯕꯗꯣ ꯑꯃꯨꯛ ꯊꯣꯏꯔꯦꯕ ꯑꯗꯨꯁꯨ ꯔꯦꯐ꯭ꯔꯤꯒꯗꯣ ꯀꯩ ꯀꯩꯅꯣ ꯌꯥꯝ ꯇꯧꯅꯈꯤꯗꯥꯏꯅꯦ ꯃꯤꯅꯝꯖꯥꯏ ꯈꯣꯠꯂꯦꯅ ꯑꯗꯨꯕꯨꯗꯤ ꯑꯌꯦꯡꯕ ꯃꯤ ꯂꯣꯏ ꯈꯪꯕꯅꯤ ꯃꯦꯁꯤꯒꯤ ꯐꯦꯟꯅꯁꯨ ꯈꯪꯉꯝꯒꯅꯤꯗ ꯑꯗꯨꯕꯨꯗꯤ
ꯑꯗꯨꯁꯨ ꯈꯪꯗꯦ ꯃꯥꯏ ꯃꯥꯏ ꯍꯥꯏꯗꯤ ꯒ꯭ꯌꯥꯟ ꯇꯥꯗꯦꯀꯣ ꯑꯗꯨꯗꯤ ꯑꯗꯨꯒꯨꯝꯕ ꯃꯣꯏ ꯀꯟꯇ꯭ꯔꯣꯚꯔꯁꯤ ꯑꯃꯗꯤ ꯂꯩꯗꯤ ꯂꯩꯅ ꯍꯥꯏꯗꯤ ꯄꯩꯁꯥꯅ ꯄꯤꯔꯝꯃꯦꯒ ꯄꯤꯗꯦꯒ ꯌꯥꯝ ꯂꯩꯅꯕꯅꯦ ꯗꯨꯗꯤ ꯈꯪꯗꯦ ꯒ꯭ꯌꯥꯟ ꯇꯥꯗꯦ ꯑꯁꯦꯡꯕꯩꯔꯥ
ꯒꯌ꯭ꯥꯟ ꯇꯥꯗꯦ ꯃꯗꯥꯎꯅ ꯌꯥꯔꯤꯕ ꯇꯤꯝꯅ ꯃꯔꯣꯜ ꯁꯞꯄꯣꯔꯠ ꯇꯧꯔꯤꯕ ꯃꯥꯁꯨ
ꯃꯥꯗꯤ ꯁꯞꯄꯣꯔꯠ ꯌꯥꯝꯅ ꯐꯕꯩꯅꯦ ꯍꯥꯏꯗꯤ
ꯑꯗꯩꯗꯤ ꯃꯥꯅ ꯇꯥꯔꯤꯕ ꯇꯤꯝꯁꯤꯡꯗꯨ ꯌꯦꯡꯉꯨꯅꯦ ꯄꯣꯔꯇꯨꯒꯜꯒ ꯁꯥꯟꯅꯔꯤꯕ ꯇꯤꯝꯁꯤꯡꯗꯣ ꯐ꯭ꯔꯥꯟꯁꯇꯒꯤ ꯀꯩ ꯀꯩꯅꯣ ꯏꯁꯄꯦꯟꯗꯒꯤ ꯇꯥꯔꯤ ꯃꯌꯥꯝꯗꯣ ꯑꯥꯔꯖꯦꯟꯇꯤꯅꯥ ꯃꯃꯥ ꯄꯣꯛꯄꯗꯒꯤ ꯁꯥꯟꯅꯖꯔꯕꯣ
ꯎꯝ
ꯍꯥꯏꯗꯤ ꯈꯪꯗꯦꯕ ꯁꯤꯗꯗꯤ ꯁꯤꯗꯗꯤ ꯀꯣꯏꯟꯁꯤꯗꯦꯟꯅꯦ ꯍꯥꯏꯅꯤꯡꯗ꯭ꯔꯕꯗꯣ ꯃꯤꯅꯝ ꯆꯥꯕꯩ ꯇꯥꯏꯞꯇ ꯁꯞꯄꯣꯔꯠ ꯌꯥꯝ ꯊꯤꯅ ꯇꯧꯕꯩ ꯇꯥꯏꯞꯇ ꯇꯧꯔꯗ꯭ꯔꯣ ꯁꯨꯝ ꯍꯥꯏꯅꯗꯕ ꯋꯥꯅꯦ ꯈꯠꯅꯕꯒꯤ ꯄꯉꯥꯡ ꯉꯥꯡꯅꯕ ꯋꯥꯅꯦ ꯆꯨꯝꯕꯩ ꯇꯥꯏꯞꯇꯁꯨ ꯇꯧꯈꯠꯂꯛꯑꯕ
ꯍꯣꯏ ꯍꯣꯏ ꯑꯗꯨ ꯈꯪꯗꯦ ꯃꯤ ꯃꯣꯏ ꯒ꯭ꯌꯥꯟ ꯇꯥꯗꯦ ꯑꯗꯨꯗꯣ ꯍꯥꯏꯗꯤ ꯑꯗꯨꯃꯥꯏꯅ ꯁꯦꯝꯃꯝꯕꯁꯨ ꯌꯥꯏꯀꯣ ꯍꯥꯏꯗꯤ ꯑꯩꯈꯣꯏꯅ ꯈꯪꯕ ꯅꯠꯇꯦꯕ ꯃꯣꯏꯅ ꯄꯩꯁꯥꯒ ꯄꯤꯔꯝꯃꯁꯨ ꯀꯅꯥꯅ ꯈꯪ ꯄꯣꯠꯅꯣ ꯑꯗꯨꯃꯥꯏꯅ ꯍꯥꯏꯅꯔꯛꯄꯅꯤꯅꯀꯣ ꯃꯣꯏꯁꯨ ꯑꯗꯨ ꯃꯤꯁꯤ ꯐꯦꯟ ꯑꯣꯏꯔꯁꯨ
ꯑꯗꯨꯕꯨꯗꯤ ꯃꯦꯁꯤꯒꯤ ꯐꯦꯟꯅꯁꯨ ꯍꯟꯗꯛꯀꯤ ꯃꯇꯥꯡꯁꯤꯗꯤ ꯁꯨꯃꯥꯏꯅ ꯍꯥꯏꯕꯅꯦ ꯍꯥꯏꯕ ꯔꯣꯅꯥꯜꯗꯣꯗꯤ ꯑꯇꯣꯞꯄ ꯇ꯭ꯔꯣꯐꯤ ꯃꯌꯥꯝ ꯂꯧ ꯇꯥꯔꯒꯁꯨ ꯐꯤꯐꯥꯒꯤꯗꯤ ꯂꯧꯗ꯭ꯔꯤꯕꯅꯤꯅ ꯃꯥ ꯍꯟꯇꯛ ꯂꯣꯏꯔꯒ ꯔꯤꯇꯥꯌꯔ ꯇꯧꯔꯅꯤꯗꯅꯀꯣ ꯑꯗꯨꯗꯨꯅ ꯂꯧꯍꯟꯅꯤꯡꯕ ꯃꯤꯁꯨ ꯌꯥꯎꯗꯕ ꯅꯠꯇꯦ ꯍꯥꯏꯕ
ꯂꯧꯕꯨꯗꯤ ꯂꯧꯍꯟꯅꯤꯡꯉꯤ ꯑꯩꯗꯤ ꯅꯦꯃꯥꯔ ꯌꯥꯝ ꯂꯧꯍꯟꯅꯤꯡꯉꯤ ꯕ꯭ꯔꯥꯖꯤꯜꯒꯤ
ꯈꯪꯗꯦꯗ ꯀꯞꯄ ꯀꯞꯄꯒ ꯄꯪ ꯆꯪꯗ ꯆꯪꯅꯈꯤ
ꯃꯣꯏꯗꯤ ꯃꯣꯏ ꯍꯟꯗꯛ ꯁꯥꯟꯅꯤꯃꯦ ꯍꯟꯗꯛ ꯍꯟꯗꯛꯅ ꯑꯔꯣꯏꯕ ꯑꯣꯏꯔꯣꯏ ꯍꯥꯏꯕꯅꯤ ꯑꯃꯨꯛꯀ ꯁꯅꯔꯛꯀꯅꯤ ꯍꯥꯏꯕꯅꯦ
ꯑꯗꯒꯤꯗꯤ ꯄꯦꯅꯥꯜꯇꯤꯗ ꯈꯔ ꯒꯣꯜ ꯆꯜꯂꯦꯅ ꯄꯦꯅꯥꯜꯗꯣꯌꯦ ꯃꯦꯁꯤꯗꯤ ꯄꯦꯅꯥꯜꯇꯤ ꯀꯥꯎꯕ ꯍꯩꯇꯦꯕꯣ
ꯑꯗꯨ ꯂꯥꯏꯕꯩꯔ ꯂꯨꯕꯩꯔꯕ ꯀꯔꯤꯅꯣ ꯈꯪꯗꯦ ꯋꯥꯁꯦ ꯉꯥꯡꯉꯗꯤ ꯈꯣꯏꯗꯧꯁꯨ ꯈꯠꯂꯦꯕ
ꯄꯦꯅꯥꯜꯇꯤꯗꯣ ꯃꯣꯏꯅ ꯂꯥꯏ ꯍꯥꯏꯕꯒꯤ ꯎꯁꯤꯠꯇ꯭ꯔꯤꯅꯦꯕꯀꯣ ꯄꯦꯅꯥꯜꯇꯤꯗ ꯑꯗꯨꯝ ꯒꯣꯜ ꯆꯠꯂꯦ ꯄꯦꯅꯥꯎꯗꯣꯅ ꯑꯁꯣꯝꯗꯅ ꯄꯦꯅꯥꯁꯤꯗ ꯀꯥꯎꯕ ꯍꯩꯔꯝꯗꯕꯅꯦꯃꯤ ꯑꯗꯨꯗꯤ ꯍꯩꯌꯦꯔ ꯂꯨꯕꯩꯔꯥ ꯂꯥꯏꯕꯩꯔꯥ ꯈꯪꯗ꯭ꯔꯦ ꯍꯣꯏ
ꯈꯥꯡ ꯇ ꯌꯥꯥꯏ ꯈꯪꯖꯦꯔꯥ ꯑꯉꯝꯕ ꯉꯝꯖꯔꯅꯤ ꯑꯩꯗꯤ ꯀꯩꯅꯣ ꯇꯧꯔꯅꯤ ꯐꯥꯏꯅꯦꯜꯂꯤ ꯇ꯭ꯔꯦꯟ ꯃꯅꯨꯡꯗꯩ ꯑꯣꯏꯌꯦ
ꯐꯥꯏꯅꯦꯜꯗꯤꯦ ꯐ꯭ꯔꯥꯟꯁꯇ ꯄꯤꯔꯅꯤꯀꯣ
ꯐ꯭ꯔꯥꯟꯁ ꯀ ꯑꯔꯖꯦꯟꯇꯤꯅꯥꯒ ꯇꯥꯅꯦꯕ ꯑꯗꯤ
ꯐ꯭ꯔꯥꯟꯁ ꯂꯧꯔꯦ ꯀꯥꯏꯩꯅꯣ
ꯀꯩ ꯑꯩꯗꯤꯔ ꯉ ꯂꯩ ꯔꯠ ꯑꯃꯃꯥꯡ
ꯃꯥꯅꯦ ꯍꯟꯗꯛ ꯄꯣꯔꯇꯨꯒꯜꯒ ꯏꯁꯄꯦꯟꯒ ꯁꯥꯟꯅꯈꯤꯕꯗꯣ ꯑꯗꯨꯝ ꯏꯁꯄꯦꯟꯗꯣ ꯑꯗꯨꯝ ꯀꯩꯅꯣ ꯇꯧꯕꯒꯤ ꯂꯤꯡꯕꯒꯤ ꯄꯣꯔꯇꯨꯒꯜꯗꯤ ꯑꯗꯨꯝ ꯂꯩꯍꯧꯔꯦꯅ ꯉꯁꯤꯗꯤꯀꯣꯠꯅꯦ ꯑꯗꯨꯝ ꯍꯣꯏ ꯍꯥꯏꯅꯗ꯭ꯔꯣ
ꯃꯁꯤ ꯀꯩ ꯀꯩ ꯇ
ꯉꯁꯤꯁꯤꯔꯣ ꯅꯣꯔꯋꯦꯒꯅꯦ
ꯎ
ꯅꯣꯔꯋꯦꯒ ꯀꯩꯒꯅꯣ ꯇꯥꯕꯗꯨꯕ ꯀꯩꯅꯣꯒ ꯏꯪꯂꯦꯟꯒ
ꯑ ꯂꯦꯋꯥꯁꯨ ꯌꯥꯏꯗ
ꯎꯝ ꯏꯪꯂꯂꯤꯌꯥꯟ ꯏꯪꯂꯂꯤꯌꯥꯟꯅ ꯈꯪꯗꯦ ꯍꯂꯥꯟꯗꯨꯕꯨꯗꯤ ꯁꯤꯅꯤ ꯅꯥꯅꯤ ꯈꯪꯗꯕ ꯑꯃꯕꯨꯗꯤ ꯌꯥꯎꯕꯅꯤ ꯃꯁꯥ
ꯍ ꯌꯥꯅꯦ ꯀ ꯇꯥꯏ
ꯅꯨꯡꯉꯥꯏꯕꯅꯦ ꯅꯨꯡꯉꯥꯏ ꯍꯥꯏꯔꯛꯈ꯭ꯔꯦ ꯃꯤ ꯃꯌꯥꯝꯅ ꯑꯩꯒꯤ ꯋꯥꯉꯥꯡ ꯆꯕꯨ ꯉꯥꯎꯖꯔꯤꯕꯅꯤ
ꯌꯥꯥꯏ ꯐꯔꯤ ꯍꯥꯏꯁ ꯐ
ꯗꯣꯡ ꯗꯣꯡ ꯉꯥꯡꯕ ꯑꯃ ꯌꯥꯎꯕꯅꯦ ꯃꯤꯅ ꯑꯗꯨꯝ ꯍꯥꯏꯔꯛꯄ ꯀꯝꯄ꯭ꯂꯤꯃꯦ ꯁꯤꯁꯦ ꯑꯩꯅ ꯍꯥꯏꯖꯤꯟꯕ ꯅꯠꯇꯕ
ꯍꯣꯏꯑ ꯐꯩ ꯑꯗꯣ ꯅꯣꯡꯗꯣ ꯉꯥꯏꯕ ꯐꯩ ꯍꯥꯏꯗꯤ ꯀꯣꯜ ꯇꯧꯔꯛꯑꯅꯤ ꯋꯥꯒ ꯉꯥꯡꯗꯕꯤꯗ ꯍꯣꯏ ꯑ ꯇꯧ ꯏꯕꯝꯕ꯭ꯔ
ꯑꯗꯨꯕꯨꯗꯤ ꯁꯤꯁꯦ ꯑꯩꯅ ꯉꯥꯡꯒꯦꯅ ꯉꯥꯡꯕ ꯅꯠꯇꯦꯀꯣ ꯃꯁꯥꯒꯤ ꯑꯗꯨꯝ ꯊꯣꯛꯆꯔꯦ ꯍꯥꯏꯕ ꯑꯩꯅ
ꯍꯣꯏ ꯍꯣꯏ ꯍ ꯑꯗꯨꯅ ꯐꯩꯌꯦꯕ ꯑꯩꯅ ꯍꯥꯏꯗꯤꯅꯦ ꯑꯗꯨꯗꯨꯅ ꯍꯥꯏꯗꯤ ꯋꯥꯔꯤ ꯁꯥꯕꯗꯣ ꯑꯩꯈꯣꯏꯗꯁꯨ ꯅꯨꯡꯉꯥꯏꯕ꯭ꯔꯥ ꯍꯥꯏꯗꯤ ꯋꯥꯅꯤꯒ ꯑꯗꯨꯔ ꯀ
ꯁꯤꯗꯤ ꯋꯥꯔꯤ ꯋꯥ ꯉꯥꯡꯒꯗꯕꯅꯤꯅꯅꯦ ꯁꯛ ꯈꯪꯅꯕꯁꯨ ꯅꯠꯇꯕꯅꯤꯅ ꯅꯍꯥꯟ ꯅꯨꯄꯥ ꯃꯔꯤ ꯁꯅꯩꯕꯀꯣ ꯎꯝ
ꯀꯩꯗ ꯍꯥꯏꯔꯣ
ꯅꯨꯄꯥꯁꯦ ꯃꯥꯗꯤ ꯔꯨꯜꯁꯦ ꯐꯖꯅ ꯉꯥꯡꯒ ꯆꯠꯄꯒꯤ ꯄꯩꯁꯥꯒ ꯌꯥꯝ ꯊꯤꯅ ꯀꯥꯕꯤꯗꯣ ꯑꯣꯏꯌꯦꯕꯀꯣꯁ ꯊꯒꯅ ꯑ ꯑꯗꯨꯗꯨꯒ ꯎ ꯃꯥꯅ ꯍꯥꯏꯅꯦ ꯑꯩꯁꯦ ꯃꯥꯕꯨꯗꯤ ꯂꯣꯏꯈ꯭ꯔꯦꯕ ꯈꯪꯕ꯭ꯔꯥ ꯁꯥꯟꯅꯗ꯭ꯔꯦꯕꯀꯣ ꯑꯗꯨꯒ ꯃꯥ ꯍꯥꯏꯅꯤ
ꯑꯩꯁꯦ ꯆꯍꯤ ꯍꯥꯏꯅꯔꯦꯗꯅ ꯍꯥꯏꯗꯤ ꯋꯥꯆꯞꯇꯁꯨ ꯇꯦꯛꯁ ꯊꯥꯅꯕꯅꯤꯅ ꯅꯝꯕꯔ ꯁꯦꯞ ꯇꯧꯅꯗ꯭ꯔꯒꯁꯨ ꯑꯗꯨꯃꯥꯏꯅ ꯍꯥꯏꯅꯕꯅꯤꯅꯅꯦ ꯆꯍꯤꯗꯣ ꯍꯪꯅꯔꯝꯅꯦ ꯆꯍꯤꯁꯨ ꯍꯥꯏꯐꯦꯠ ꯃꯥꯟꯅꯔꯝꯕ ꯃꯥ ꯍꯥꯏꯅꯦ ꯑꯩꯁꯦ ꯑꯁꯦꯡꯕꯔ ꯑꯅꯤꯔꯛ ꯑꯍꯨꯝꯂꯛ ꯍꯪꯉꯦꯀꯣ ꯃꯥꯅ ꯆꯍꯤꯁꯦ ꯊꯥꯖꯗꯕꯒꯤ ꯑꯗꯨꯒ ꯈꯣꯟꯗꯗꯤ ꯑꯉꯥꯡ ꯌꯥꯝ ꯃꯥꯜꯂꯤ ꯑꯗꯨꯒ ꯉꯥꯡꯊꯣꯔꯛꯄ ꯋꯥꯗꯅ ꯆꯍꯤ ꯀꯨꯟꯊ꯭ꯔꯥ ꯍꯦꯜꯂꯦ ꯑꯃ ꯍꯥꯏꯅꯤ
ꯑꯔ ꯑꯔꯨꯕꯤ ꯆꯍꯤ ꯀꯌꯥ ꯁꯨꯔꯥꯒꯦ ꯃꯥ ꯃꯥ ꯍꯥꯏꯔꯤꯗꯣ ꯆꯥꯟꯅꯕ꯭ꯔꯥ ꯌꯦꯡꯒꯦ ꯆꯍꯤ ꯀꯌꯥ ꯁꯨꯔꯦ
ꯑꯩꯔꯣ ꯑꯩ ꯀꯌꯥ ꯃꯥꯜꯂꯤ ꯆꯍꯤ
ꯑꯩꯕꯨ ꯍꯥꯏꯌꯣ ꯍꯥꯏꯔꯗꯤ ꯆꯍꯤꯖꯦ ꯀꯨꯟꯅꯤꯊꯣꯏ ꯀꯨꯟꯍꯨꯝꯗꯣꯏ ꯑꯗꯨꯃꯥꯏ ꯂꯩꯔꯝꯒꯅꯤ
ꯑꯩꯖ
ꯑꯥ
ꯅꯪꯅ ꯀꯌꯥ
ꯍꯥꯏꯔ‌ꯎꯅꯦ ꯅꯪ ꯅꯪ ꯍꯥꯏꯔꯧ ꯑꯩꯕꯨꯗꯤ ꯀꯩꯅꯣꯗꯥ
ꯀꯨꯟ ꯃꯉꯥꯅꯦ ꯀꯨꯟ ꯃꯉꯥ ꯁꯨꯈ꯭ꯔꯦ ꯀꯨꯟ ꯇꯔꯨꯛ ꯁꯨꯗꯣꯏꯅꯦ ꯖꯅꯋꯥꯔꯤꯗ
ꯎꯝ ꯅꯪꯅ ꯑꯩꯉ‌ꯣꯟꯗꯩ ꯆꯍꯤ ꯑꯝ ꯍꯜꯂ‌ꯦ ꯗꯨ
ꯑꯣ ꯃꯥꯅ ꯍꯥꯏꯔꯝꯕꯗꯨꯅꯦ ꯀꯣ ꯑꯩꯅ ꯍꯥꯏꯖ‌ꯦ
ꯑ‌ꯣ ꯑꯩꯅꯅꯦ ꯀꯨꯟꯃꯉꯥ ꯀꯨꯟ ꯃꯉꯥ ꯆꯪꯉꯛꯏꯕ ꯃꯥꯔꯁꯀꯤꯅꯦ
ꯍꯣꯏꯅꯦ ꯀꯩꯅꯣꯏ ꯀꯨꯟ ꯃꯉꯥꯁꯦ ꯌꯥꯝ ꯌꯥꯎꯔꯤꯌꯦ ꯊꯕꯛ ꯂꯩꯅꯗ꯭ꯔꯕ ꯀꯩꯅꯣ ꯊꯕꯛ ꯇꯧ ꯂꯩꯒꯗꯕ ꯃꯤꯅ ꯅꯨꯄꯤ ꯊꯤꯅꯒ꯭ꯔ ꯃꯤꯅ ꯃꯌꯨꯝ ꯄꯥꯟꯅꯒ꯭ꯔ ꯃꯇꯝꯖꯤꯗ ꯁꯤꯒꯨꯝꯕ ꯇꯥꯛꯁꯦ ꯇꯧꯔꯤꯕ ꯑꯩꯈꯣꯏꯖꯨ ꯅꯣꯛꯅꯤꯡꯉꯤ
ꯆꯍꯤ ꯀꯨꯟ ꯃꯉꯥ ꯑꯑ ꯃꯥꯔꯁꯀꯤꯅꯦ ꯐꯥꯏꯞꯇꯣ ꯀꯨꯟ ꯃꯉꯥ ꯐꯥꯗꯣꯏ
ꯎꯝ
ꯂꯦꯡꯒꯥꯅꯤꯅꯦ ꯅꯇ꯭ꯔꯥ
ꯍꯣꯏꯅꯦ ꯀ꯭ꯂꯥꯁꯀ ꯃꯥꯟꯅꯔꯝꯕ ꯌꯥꯏ ꯑꯗꯨꯗꯤ
ꯀꯣꯂꯦꯁ ꯇꯧꯋꯤ ꯅꯠ
ꯁꯤꯒꯤ ꯀꯣꯂꯦꯖ ꯇꯧꯗ꯭ꯔꯦꯍꯦ ꯃꯤꯈꯣꯏ ꯀ꯭ꯂꯥꯁ ꯀꯩꯅꯣ ꯂꯣꯏꯒ꯭‌ꯔ‌ꯦ ꯂꯣꯏ ꯃꯥꯁꯇꯔꯒ ꯂꯣꯏꯈ꯭ꯔꯦꯉꯣ
ꯑꯣ ꯑꯩꯅ ꯊꯦꯡꯅ ꯇꯧꯕꯩ ꯑꯣꯏꯔꯅꯤ ꯑꯩ ꯀꯩꯅꯣꯗ ꯆꯦꯟꯅꯥꯏꯗ ꯕꯤꯌ‌ꯦꯗ ꯕꯤꯌ‌ꯦꯗ ꯇꯧ